ꯍꯜꯂꯣ ꯕꯨꯂꯤ ꯍꯣꯏ ꯂꯩ ꯑꯣꯛ ꯆꯥꯏꯒ ꯇꯧꯔꯤꯕꯚ
ꯅꯣꯏ ꯉꯁꯥꯏ ꯆꯥꯕꯗꯨꯣ ꯅꯣꯏ ꯆꯥꯕ꯭ꯔꯥ ꯍꯥꯏꯁꯦ ꯑꯩ ꯀꯧꯔꯛꯇꯕꯗꯨꯒ
ꯂꯣꯛ ꯀꯕꯣ ꯀꯦꯃꯦꯂ ꯐꯝꯅ
ꯑꯁ ꯁꯨꯃꯥꯡ ꯃꯇꯣ ꯂꯩꯔꯃꯤ
ꯍꯅꯦ ꯑꯗꯨꯔꯗꯤ ꯑꯩꯈꯣꯏ ꯌꯨꯝꯗꯒꯤꯩ ꯂꯥꯎꯔꯛꯄ ꯇꯥꯅꯤ ꯀꯩꯅꯣ
ꯇꯅꯤ
ꯐꯔꯤ ꯀꯔꯤ ꯀꯥꯏꯔꯤꯑꯣꯅꯣ
ꯊꯧꯕꯥꯜꯗꯤ ꯂꯧꯕꯅꯤ ꯑꯣꯛ ꯆꯆꯥꯗ ꯀꯨꯏꯔꯦꯅ ꯀꯦꯖꯤ ꯑꯅꯤ ꯈꯔ ꯍꯦꯛ ꯀꯦꯖꯤꯗ ꯃꯃꯜꯗꯣ ꯗ ꯍꯪꯉꯛꯇ꯭ꯔꯦꯃꯤꯅꯥꯕ ꯂꯨꯄꯥ ꯂꯤꯁꯤꯡꯃꯨꯛ ꯄꯤꯔꯣ ꯍꯥꯏꯔ ꯑꯩꯁꯨꯗꯧ ꯂꯥꯛꯑꯦ
ꯃꯥꯒꯤ
ꯑꯃ ꯂꯧꯔꯛꯏꯔꯕ
ꯍꯣꯏ
ꯀꯣꯅꯔꯦ ꯒꯩꯅꯣ
ꯌꯝꯊꯤ ꯀꯣꯟꯅꯩꯍꯦ ꯂꯦꯝ ꯂꯦꯝꯗꯧꯃꯥꯜꯂꯦ
ꯀꯥꯏ ꯀꯥꯏ ꯌꯧꯁꯜꯂꯑꯒꯦ
ꯍꯧꯕꯗ ꯉꯥꯏꯔꯤ ꯒꯦꯅꯣ
ꯊꯣꯡꯕ ꯍꯧꯗ ꯉꯥꯏꯔꯕ
ꯈꯔ ꯐꯨꯠꯂꯤ ꯃꯁꯥꯁꯦ
ꯀꯅꯥꯅ ꯊꯣꯡꯉꯤꯕ ꯅꯪꯗꯤ ꯊꯣꯡꯉ
ꯏꯕꯨꯡꯁꯥꯅ ꯊꯣꯡꯉꯦ ꯏꯕꯨꯡꯁꯥꯅ
ꯅꯪꯗꯤ ꯆꯥꯕ ꯈꯛꯇꯅꯦꯕ ꯍꯥꯏꯗ ꯑꯩ ꯈꯪꯉꯦꯕ
ꯇꯤꯜꯂꯣꯛ ꯆꯝꯅꯤ ꯃꯣꯏ ꯁꯦꯝꯒꯥꯏꯔꯤꯁꯦ ꯁꯥ ꯃꯔꯣꯏ ꯍꯦꯛ ꯁꯥ ꯃꯔꯣꯏ ꯄꯥꯝꯕ꯭ꯔꯥ ꯌꯦꯡꯉꯛꯕ ꯑꯇ ꯍꯦꯛꯇ ꯇꯁ ꯂꯩꯥꯛ ꯀꯥꯕꯒ
ꯑꯩꯈꯣꯏꯗ ꯂꯣꯏ ꯄꯥꯝꯃꯤ ꯌꯦꯡꯉꯣ ꯍꯥꯏꯔꯕ
ꯑꯣꯏꯅꯤ
ꯑꯩꯗꯕꯨꯁꯥ ꯄꯥꯟꯗꯥꯔꯅꯦ
ꯕꯨꯅꯤ ꯃꯔꯨ ꯃꯔꯥꯡ ꯌꯥꯎꯔꯤ ꯖꯥꯠꯂꯣ ꯃꯥꯏꯁꯦ ꯃꯣꯏ ꯁꯤꯖꯤꯟꯅꯔꯤ ꯃꯥꯜꯂꯦ ꯁꯤ ꯌꯥꯅꯤꯗ
ꯀꯩꯅꯣ ꯑꯣꯛ ꯅꯥ ꯍꯥꯏꯔꯒꯩꯗꯧꯕꯩꯅꯤ ꯅꯨꯃꯤ ꯑꯣꯛ ꯆ ꯍꯥꯏꯁꯦ
ꯅꯕꯛ ꯀꯒ
ꯑꯩꯈꯣꯏ ꯏꯟꯖꯥꯛꯗ ꯑꯅꯥꯕ ꯇꯥꯕꯗꯤ ꯀꯃꯥꯏꯅ ꯇꯧꯕꯅꯣ
ꯑꯗꯨꯗꯤ ꯂꯥꯏꯕꯛ ꯂꯥꯏꯕꯛꯛꯇ ꯇꯥꯔꯦꯅ
ꯑꯗꯨ ꯅ ꯀ ꯐꯥꯏꯗ ꯃꯅꯕꯗ
ꯃꯨꯠꯟꯅ ꯊꯣꯡꯗꯣꯏꯁꯤꯗꯤ ꯚꯥꯏ
ꯑꯣꯛ ꯂꯩꯗꯅꯖꯑꯗꯤ ꯀꯃꯥꯏꯅ ꯇꯧꯕꯧꯕ
ꯁꯪꯗꯔ ꯂꯣꯏꯔꯦ ꯅꯨꯃꯤꯠ ꯈꯔꯅꯦ
ꯁꯤꯗꯤ ꯇ ꯃꯅ ꯑꯣꯏꯔ ꯇꯕ ꯑꯣꯏ ꯑꯗꯨꯗꯤꯅ꯭ꯔ
ꯒꯣꯏ
ꯑ ꯎꯝ ꯑꯩ ꯑꯩ ꯅꯪꯉꯣꯟꯗ ꯐꯣꯟ ꯇꯧꯔꯏꯁꯤꯅ ꯏꯟꯖꯥꯡ ꯊꯣꯡꯕ꯭ꯔꯥꯅ ꯑꯩꯁꯨ ꯍꯥꯎ ꯌꯨꯝꯁꯨ ꯆ ꯏꯟ ꯆꯥꯡ ꯍꯥꯎꯔꯝꯗꯕ ꯍꯥꯏꯇꯥꯔꯦ ꯑ ꯆꯅꯥ ꯗ ꯇꯑꯒꯦ
ꯌꯥ ꯍꯥꯎꯅꯤꯅꯦ ꯍꯥ
ꯀꯅꯥꯏ ꯋꯥꯗꯤ ꯇꯥꯒꯦꯕ
ꯍꯣꯡꯅꯕꯣ ꯏꯟꯀꯝ ꯇꯦꯛꯁ ꯈꯔ ꯂꯥꯛꯀꯅꯤ ꯍꯌꯦꯡ ꯍꯣꯔꯦꯟ ꯑꯗꯨꯒꯤ ꯃꯖꯥꯀꯣ
ꯑꯃꯨꯛ ꯆꯥꯅ ꯉꯥꯅꯨ ꯑꯃꯨꯛ ꯈꯣꯡꯅꯤ ꯍꯥꯏꯗ
ꯑꯗꯨꯕ ꯋꯥꯗꯗ
ꯑꯩ ꯋꯥ ꯍꯪꯒꯦꯁꯨ ꯁꯥꯗꯕ ꯃꯥꯅ
ꯃꯥꯏ ꯀꯃꯥꯏ ꯇꯔꯕ ꯃꯥꯏ ꯐꯨꯜ ꯃꯥꯔꯛꯇꯣ ꯃꯌꯥꯝ ꯐꯪꯉꯝꯃꯦꯕ
ꯍꯣꯏ ꯌꯥꯝ ꯐꯠꯇꯕ ꯏꯃꯥꯟꯅꯕ ꯑꯣꯏ ꯂꯩꯔꯝꯃꯦ ꯚꯥꯏ ꯃ ꯇꯅꯔꯦ ꯃ ꯐꯜ ꯇꯗ ꯃꯥ ꯈꯔꯤꯗꯦ ꯀꯥꯏ
ꯀꯔꯤ
ꯃꯥ ꯈꯔꯤꯗꯣ ꯌꯥꯅꯤꯡꯗꯦ ꯍꯥꯏꯕ
ꯃꯥꯏ ꯂꯝꯕꯤ ꯁꯥꯡꯕꯅꯤ ꯀꯩꯅꯣ ꯃꯥ ꯃꯥꯏ ꯂꯝꯕꯤ ꯁꯥꯡꯉꯦ ꯃꯥꯏ ꯂꯝꯕꯤꯗ ꯉꯥꯟꯙꯤ ꯊꯧꯔꯛꯄꯗꯣ ꯁꯥꯡꯕꯅꯤꯅ ꯏꯟꯀꯝ ꯇꯦꯛꯁ ꯏꯀꯝ ꯊ ꯁꯣ ꯍꯥꯏ ꯍ
ꯑꯗꯨ ꯃꯥꯅ ꯑꯩꯈꯣꯏ ꯂꯩꯁꯨ ꯁꯥꯗ꯭ꯔ ꯃꯥꯅ ꯀꯔꯤ
ꯀꯥꯏꯗꯅ ꯀꯌꯥ ꯀꯩꯅꯩꯅꯣ ꯀꯩꯅꯩꯅꯣ ꯍꯥꯏꯐꯦ ꯐꯪꯕ꯭ꯔꯣ ꯁꯤꯔꯤꯕꯣꯅꯤ ꯐꯪꯕꯣ ꯍꯥꯏꯏꯐꯦ ꯐꯪꯕ꯭ꯔꯣ ꯗꯃꯤꯅ ꯀꯌꯥ ꯐꯌꯦ ꯇꯔꯥ ꯐꯥꯗ꯭ꯔ ꯄꯨ ꯑ
ꯃꯥꯅ ꯅꯌꯨ ꯁꯥꯗꯅ ꯀꯩꯅ ꯇꯧꯗ ꯀꯩꯗꯧꯕꯩꯅꯣꯕ
ꯈꯪꯗꯦꯃꯤ
ꯑꯩꯈꯣꯏꯗ ꯅꯣꯏ ꯔꯤꯖꯦꯛ ꯇꯧꯍꯜꯍꯧꯧꯕ꯭ꯔꯒ ꯑꯩ ꯨꯟꯇ ꯇꯧꯁꯤꯜꯂꯛꯑꯦꯕ
ꯅꯣꯏ ꯆꯤꯌꯔꯃꯦꯟ ꯑꯣꯏꯈ꯭ꯔꯦ ꯍꯥꯏꯕ ꯍꯧꯖꯤꯛ
ꯑꯣ ꯑ ꯁꯤꯅ ꯀꯅꯥ ꯁꯤꯣ ꯀ ꯄꯥꯏꯒꯦ
ꯗꯤ ꯃꯃꯤ ꯈꯪꯒꯤꯅꯦ
ꯑꯣ ꯑꯍꯨꯝ ꯌꯥꯅꯦꯕ ꯃꯥ ꯑꯩꯈꯣꯏꯗ ꯀꯃ ꯁ ꯆꯥꯔꯤꯕ ꯀꯩꯝ ꯇꯧꯔꯤ ꯃꯥ ꯑꯩꯈꯣꯏꯗꯒꯤ
ꯪꯣꯏ ꯍꯪꯁꯤꯔꯣ ꯍꯣꯔꯦꯟ ꯍꯪꯒꯦ ꯅꯪ ꯀꯩꯅꯣ ꯈꯜꯂꯤꯁꯦ ꯍꯥꯏꯔꯒ ꯎꯝ
ꯑꯃꯣ ꯑꯃꯝꯇ ꯇꯧ ꯂꯩꯔꯝꯃꯤꯅꯦ ꯃꯥ ꯃꯥ ꯀ ꯏꯟꯖꯥꯡ ꯊꯣꯡꯕꯗꯣ ꯎꯕꯣꯏꯗꯣ ꯀꯔꯏꯃꯂꯤꯒꯦ ꯍꯥꯏꯗꯤ ꯑꯣꯛꯅ ꯍꯣꯡꯉꯩꯗꯣꯕ
ꯌꯦꯡ ꯂꯥꯡꯉꯛꯄ ꯁꯥꯃ ꯁꯤ ꯃꯇꯣꯟꯁꯤ ꯈꯔ ꯊꯂꯛꯄꯅꯦ
ꯀꯩꯅ ꯊꯧ ꯊꯧ ꯌꯥꯝꯝ ꯆ
ꯄꯂꯣ ꯆꯥꯃꯨꯒ ꯁꯨꯒꯥꯏꯖꯩ ꯍꯥꯏꯕ
ꯑꯩꯒꯤꯁꯤ ꯁꯥ ꯃꯔꯣꯏ ꯊꯠꯄ ꯉꯩꯇꯗꯤ ꯁꯤꯁꯤꯡꯗꯤꯤꯗ
ꯀꯔꯝ ꯇꯏ ꯑꯣꯛꯁꯤ ꯃꯌꯥꯝ ꯈꯣꯡꯉꯤ ꯀꯥꯏꯥꯁꯦ ꯑꯣꯛꯅꯣ
ꯃꯅꯤꯡꯗ ꯈꯔ ꯂꯣꯏ ꯃꯥꯜꯂꯦ ꯇꯧꯔꯦ ꯍ
ꯑꯥ ꯑꯣ ꯀꯦꯔꯦ ꯃꯤꯒꯤ ꯃꯣꯟꯗ ꯆꯪꯖꯕ ꯏ ꯄꯨꯡꯉꯣ
ꯆꯥꯗ꯭ꯔꯤꯌꯦꯚ
ꯆꯥꯗꯁꯨ ꯊꯣꯡꯉꯕꯣꯏ ꯃꯅꯤꯟꯗꯨꯁꯨ ꯆꯪꯉꯝꯃꯣꯏꯗ꯭ꯔꯕꯥ ꯃꯍꯤꯛꯇꯣ ꯏꯔꯄꯣꯟ ꯗꯤꯖꯤꯖ
ꯊꯣꯡꯈ꯭ꯔꯦ ꯌꯥꯝ
ꯅꯪꯅꯦꯞꯅꯣ ꯏꯅꯤ ꯅꯥꯕ
ꯌꯥꯔꯅꯤ ꯌꯥꯔꯅꯤ ꯃꯄꯨꯡ ꯈꯥꯇꯦ ꯊꯣꯛꯂꯛꯄꯩ ꯇ ꯁꯏ ꯍꯧꯗ꯭ꯔꯣ
ꯍ ꯁꯃꯅ ꯍꯥꯞꯄꯗꯃꯤ
ꯃꯤꯅꯤ ꯐꯥꯎꯗ꯭ꯔꯔꯤꯔꯤꯕꯣꯄꯥꯏ
ꯑꯗ ꯍꯥꯎꯅ ꯐꯖꯅ ꯍꯥꯎꯅ ꯊꯣꯡꯕ ꯅꯤꯁꯥ ꯃ ꯌꯥꯎꯗꯕꯗꯤ ꯌꯥꯏꯅꯦ ꯐꯥꯗ꯭ꯔꯤ ꯀꯔꯤꯅꯣ ꯋꯥꯔꯤ ꯉꯥꯏꯍꯥꯛ ꯈꯥꯗ ꯅꯥꯕ ꯉꯥꯡꯉꯤ ꯅꯥꯕ ꯅꯪ ꯅꯥꯕ ꯂꯩꯇꯦ ꯅꯥꯕ
ꯀꯩ ꯇꯧ ꯕꯥꯏ
ꯑꯗꯨꯀꯥꯟ ꯇꯧ ꯂꯩꯅꯦꯕ
ꯑꯗꯤ ꯊꯑꯣꯏ ꯀꯤ ꯉꯥꯏ ꯏꯉꯣ ꯆꯠꯇꯕꯖꯥꯠꯅꯤ ꯃꯤꯅꯤꯠꯁꯦ
ꯆꯠꯇꯕꯅꯤ ꯋꯥꯔꯤꯁꯦ ꯋꯥꯈꯟꯗ ꯋꯥꯔꯤꯗ ꯁꯥꯟꯅꯕꯁꯦ ꯍꯥꯏꯕ ꯑꯩꯅ ꯍꯥꯏꯁꯦ ꯀꯥꯟꯅꯒꯗꯕ ꯁꯃꯥꯖꯁꯤꯗ ꯀꯔꯤ ꯇꯧꯕ ꯌꯥꯏ ꯑꯩꯈꯣꯏꯅ
ꯁꯃꯥꯖꯁꯤꯗꯕꯣ
ꯀꯂꯞꯁꯤꯗ ꯀꯥ ꯈꯥꯟꯅꯕ ꯐꯕ
ꯍꯣꯔꯦꯟꯁ ꯕꯣꯟꯁꯦ ꯑꯩ ꯅꯨꯡꯉꯥꯏꯅ ꯍꯌꯦꯡꯉꯩ ꯍꯣꯔꯦꯟꯅ ꯅꯨꯡꯉꯥꯏꯗꯣ ꯃꯥꯟꯁꯤ
ꯀꯅꯥꯗꯒꯦ
ꯂꯝꯒꯗꯤ ꯍꯌꯦꯡ ꯑꯌꯨꯛꯛꯇꯤ ꯀꯣꯔꯤꯌꯥ ꯅꯣꯔꯠ ꯀꯣꯔꯤꯌꯥꯒ ꯅꯣꯔꯠ ꯀꯣꯔꯤꯌꯥꯒꯤ ꯁꯥꯎꯠ ꯍꯥꯏꯅꯤ ꯁꯣꯔ
ꯅꯀ ꯁꯥꯎ ꯄꯤꯂ ꯐꯣꯀ ꯃꯣꯏꯖꯦ
ꯀꯪꯤ ꯋꯥꯗꯤ ꯀꯪꯤꯔꯥꯎ
ꯎꯝ
ꯃꯁꯤꯒꯤ
ꯅ ꯀꯥꯟ ꯇꯥꯏꯅꯦ ꯍꯥꯏꯦ
ꯑꯩ ꯉꯁꯤ ꯨꯡꯁꯤꯒꯤ ꯑꯌꯨꯛꯀꯤꯔꯣꯁꯤꯕꯣ ꯄꯤꯒ ꯅꯥꯏꯟ ꯊꯥꯔꯇꯤ ꯑꯣꯍꯣ ꯁꯤ ꯑꯗꯨꯝ ꯌꯦꯡꯕ ꯌꯥꯏ ꯃꯥꯄꯜ ꯀꯩꯁꯤꯗꯤ ꯆꯣꯔ ꯐꯤꯀꯥꯔ ꯇꯥ ꯑꯃꯜ ꯆ ꯐꯤ ꯀꯁ ꯁꯤꯁꯤꯌꯥꯅ ꯁꯤꯖꯤꯌꯥꯖꯤꯁꯤꯌꯥꯗꯤ
ꯀꯗꯥ
ꯛꯣꯒꯅꯤ ꯀꯣ
ꯃꯦꯁꯤꯀꯣꯟꯜꯅ ꯂꯩꯔꯝꯗꯥꯏꯅꯦ ꯃꯥꯅꯤ ꯃꯦꯁꯤꯀꯣ ꯑꯗꯨ ꯃꯣꯏꯗꯤ ꯆꯪꯗꯣꯏ ꯃꯥꯟꯗ꯭ꯔꯦꯗ ꯅꯅꯥ ꯐꯅ ꯉꯁꯤ ꯄꯔꯗꯤ
ꯎꯝ ꯑꯣ ꯑꯅꯤꯔꯛ ꯑꯣꯏꯔꯝꯒꯅꯤ ꯁꯤꯒꯤ
ꯎꯝ ꯑꯋꯥ ꯑꯅꯤꯔꯛ ꯄꯣꯛꯑꯗꯤ ꯆꯪꯈꯤꯗ꯭ꯔꯣ ꯚꯥꯏ
ꯑꯅꯤꯔꯛ ꯊꯥꯗ ꯉꯥꯏꯔꯉꯤꯅꯤ ꯀꯩꯅꯣ
ꯍꯣꯏꯣꯏ ꯉꯁꯤꯒꯥꯟ ꯍꯦꯛ ꯁꯨꯔꯤꯅꯤꯗꯅ
ꯎꯝ
ꯉꯁꯤꯒ ꯄꯔꯗꯤ ꯏ ꯇ
ꯄꯣꯗꯣꯒ ꯔꯃꯥꯟꯗꯗ ꯑꯃꯗꯤꯁꯨꯁꯨ ꯄ ꯂꯤꯡꯕ ꯀꯩꯅꯣ ꯅꯠꯇꯦꯕ
ꯑꯃꯗꯨꯁꯨ ꯑꯗꯨꯗꯤ ꯃꯦꯠꯁ ꯐꯪꯉꯝꯃꯅꯤꯅꯦ ꯍꯥꯟꯅ ꯁꯥꯟꯅꯔꯝ ꯑꯃꯅꯤꯅꯤ ꯃꯃꯥꯡꯗ
ꯆꯅꯥꯒ꯭ꯔꯦ ꯃꯦꯆꯤ ꯀ ꯀ ꯀꯩꯅꯒ ꯁꯠ ꯀꯔꯤ ꯌꯥꯒ ꯁꯅꯒꯔ
ꯀꯅꯥ ꯀꯥꯒꯤ ꯆꯅ
ꯁꯣꯔꯠ ꯀ꯭ꯔꯥꯏꯅ ꯀꯔꯝꯒꯅꯤ ꯀ꯭ꯔꯥꯏ ꯑꯅꯤ ꯑꯃꯗ
ꯑꯄꯣ ꯃꯁꯦꯟ ꯊꯨꯒꯥꯏꯅꯕꯒꯤ ꯋꯥꯔꯤꯅꯤꯅꯦ ꯅꯪ ꯍꯥꯏꯗꯦ ꯑꯗꯨꯗꯤ
ꯄꯣꯝꯃ ꯁꯤꯦꯠꯂꯨꯔꯅꯦ ꯑꯣꯏꯏꯗꯣꯏꯔꯥ
ꯄꯣꯛ ꯃꯁ ꯅꯠꯇ꯭ꯔꯣ ꯄꯥꯔꯨ ꯈꯥꯁꯨ ꯄ
ꯑꯣ ꯄꯣ ꯃꯆꯅꯤ ꯃꯥꯅꯤ ꯆꯨꯝꯃꯤ
ꯃꯔꯝ ꯃꯣꯏꯁꯨ ꯄꯣꯠ ꯍꯥꯞꯅꯤ ꯍꯥꯏ
ꯀꯩꯅꯅꯖ
ꯁꯝ ꯍꯥꯏ ꯁꯨꯝꯗ ꯍꯣꯂꯤꯕ ꯑꯗꯨꯅꯦꯕ
ꯑ
ꯅꯪꯒꯨꯝꯕ ꯑꯩꯈꯣꯏ ꯁꯥꯟꯅꯕꯗꯣ ꯑꯩꯈꯣꯏꯅ ꯌꯥꯎꯍꯟꯕꯒꯨꯝꯅꯦ
ꯁ ꯇꯃꯥꯏꯕ ꯅꯤꯁꯥ
ꯑ
ꯁꯤꯒꯤꯉꯥꯡ ꯃꯉꯥꯡ ꯁꯨꯇꯥ ꯑꯗꯨꯅ ꯃꯥꯅ
ꯍ ꯍꯁ
ꯑ ꯐꯣꯇꯣꯒꯟꯒꯈꯖ ꯐꯣꯇꯣꯒ ꯐꯣ ꯁꯤ ꯆꯜꯂꯝꯗꯔ ꯃꯃꯥꯡꯅꯅꯤ ꯁꯤ ꯑꯣꯏ ꯎꯝꯂꯨꯣꯡ ꯄꯅꯤꯈ
ꯨꯒꯥꯏꯁꯤꯔꯥ
ꯆꯤꯡꯕ
ꯍꯥ ꯅꯨꯡꯁꯤꯔꯛꯕꯅꯤ ꯅꯨꯡꯁꯤꯔꯛꯇ꯭ꯔꯦꯥꯏ ꯍꯥꯏꯕꯅꯦ
ꯁꯦꯡꯅꯨꯡ ꯅꯨꯡꯁꯤꯈꯤꯗ꯭ꯔꯦꯅ ꯂꯠꯀ ꯅꯝꯅꯤꯡꯗ꯭ꯔꯦ ꯃꯥꯏ ꯕꯤ ꯗ꯭ꯣꯁ
ꯄ꯭ꯔꯥꯏꯃꯦꯁꯤꯗ ꯑꯣꯏꯔ ꯐ꯭ꯔꯦꯟꯒꯤꯁꯨ ꯃꯁꯛ ꯐꯖꯕꯅꯦ
ꯊꯉꯦ ꯅꯪ ꯁꯝꯃ ꯄꯣꯁ ꯀꯩꯒꯅꯣ
ꯑꯗꯨꯅ ꯀꯣ ꯆꯂꯤꯒꯩ ꯍꯒꯤ
ꯔꯤꯐ꯭ꯂꯦꯛꯁꯟ ꯂꯩꯥꯏꯖꯅꯕ ꯐꯛ ꯂꯥꯡꯅ ꯊꯣꯡꯉ ꯍꯜꯂꯛꯏꯖꯠꯅ ꯍꯝ
ꯏꯀꯣ ꯆꯠꯂꯦ ꯍꯥꯏꯔꯁꯅꯦ ꯃꯣꯏꯁꯨ ꯅꯪ ꯑꯩꯩꯅ ꯉꯁꯥꯏꯗꯒꯤ ꯄꯥꯏꯔꯛꯏꯁꯦ ꯏꯀꯣ ꯆꯠꯂꯦ ꯍꯥꯏꯅꯣ
ꯑꯩꯈꯣꯏꯒꯤ ꯗꯤꯁꯇꯦꯟꯁꯁꯦ ꯅꯣꯏꯒꯤ ꯌꯨꯝ ꯌꯥꯝꯅ
ꯟꯅ ꯄꯔꯒ ꯁꯥꯦꯟꯅ ꯄꯒ ꯊꯝꯃꯣꯒ ꯇꯧꯒꯦ